ꯇꯥꯕ꯭ꯔꯥ ꯍꯥꯎ ꯇꯥꯔꯕ
ꯇꯥꯏ ꯇꯥꯏ
ꯑꯣ ꯑꯗꯨ ꯑꯗꯨ ꯌꯥꯔꯝꯃꯅꯤ
ꯍꯣꯏ ꯃꯨꯊꯠꯈꯤꯅꯨꯍꯦ ꯅꯪꯁꯨ ꯑꯗꯨ ꯁꯤ ꯁꯥꯟꯅꯔꯗꯤ ꯑꯗꯨꯝ
ꯑꯗꯨ ꯁꯤꯗꯩ ꯀꯩꯅꯣ ꯊꯣꯛꯂꯛꯑꯦ ꯀꯣꯜ ꯏꯟ ꯄ꯭ꯔꯒꯦꯁ ꯍꯥꯏ ꯊꯂꯦ
ꯌꯥꯔꯦ ꯀꯩꯝꯇ ꯍꯥꯏꯔꯛꯑꯅꯨ ꯆꯥꯛ ꯆꯥꯔꯕꯣ
ꯇꯝ
ꯀꯩ ꯃꯊꯦꯜ ꯆ ꯍꯥꯏꯅꯣ
ꯈꯣꯏꯔ ꯁꯦꯕꯣ ꯆꯥꯔꯦ ꯅꯪ ꯆꯥꯔꯕ
ꯆꯥꯔꯦ ꯂꯣꯏꯗ ꯉꯥꯏꯔꯦ
ꯑꯖꯒꯦ ꯑꯗꯨꯗꯤꯌꯥ
ꯀꯩꯅꯣ ꯑꯩꯈꯣꯏ ꯆꯥꯕꯗ ꯁꯦꯕꯣꯠ ꯀꯥꯡꯁꯣꯏ ꯊꯣꯡꯉꯦ ꯑꯗꯨꯒ ꯑꯕꯨꯡꯉꯕꯗꯤ ꯑꯄꯥꯛꯈꯣꯏꯒ
ꯀꯩꯅꯣ ꯉꯁꯤ ꯁꯦꯕꯣꯠ ꯉꯥꯛꯇ ꯆꯔꯤꯁꯤꯕꯣ ꯑꯩꯈꯣꯏꯁꯨ ꯁꯦꯕꯣꯠ ꯆꯥꯏ ꯁꯂꯥꯝꯗꯨꯁꯨ ꯑꯩꯅ ꯆ ꯐꯣꯟ ꯇꯧꯔꯦ ꯁꯦꯕꯣꯠ ꯆꯥꯏ ꯍꯥꯏ ꯃꯣꯏꯁꯨ ꯁꯤꯕꯣꯔ ꯇꯥꯔ
ꯑꯗꯨꯅꯦ ꯑꯗ ꯁꯨꯇꯤꯒꯤ ꯉꯁꯥꯏꯗ ꯌꯥꯟꯗꯕꯒꯤꯅꯦꯕ ꯑꯗꯨꯒꯤꯅꯦ ꯑꯉꯣꯟꯗ ꯍꯥꯏꯔꯛꯏꯁꯦ ꯑꯩ ꯉꯁꯥꯏ ꯃꯉꯥꯜꯂꯩꯕꯤꯒ ꯋꯥꯔꯤ ꯃꯉꯥꯜꯂꯩꯕꯤꯒ ꯋꯥꯔꯤ ꯁꯟꯅꯔꯝꯃꯦ
ꯎꯝ
ꯑꯩ ꯃꯥꯅꯥꯛꯇ ꯉꯁꯥꯏꯗꯩꯅꯦ ꯍꯥꯏꯕ ꯑꯃ ꯇꯧ ꯂꯩꯔꯤꯁꯦ ꯑꯗꯨꯒꯤꯗꯨ ꯌꯦꯡꯉꯝꯕꯅꯦꯕ ꯑꯗꯨꯒꯤ ꯑꯗꯨꯒꯤꯅꯦ ꯑꯩꯅ ꯀꯩꯅꯣ
ꯃꯥꯏꯗꯤ ꯌꯥꯗ꯭ꯔꯦ ꯍꯥꯏꯕ ꯁꯨꯇꯤꯗꯤ ꯌꯥꯗ꯭ꯔꯦ ꯍꯥꯏꯕ
ꯎꯝ ꯌꯥꯗ꯭ꯔꯦꯕ ꯑꯗꯩ ꯉꯁꯥꯏꯁꯨꯅꯦ ꯍꯩꯅꯧ ꯃꯦꯠꯄꯒ ꯆꯁꯤꯜꯂꯨꯗꯅꯦ ꯄꯨꯛꯀ ꯅꯨꯡꯉꯥꯏꯇꯕꯅ
ꯍꯔꯦꯗꯣ
ꯂꯥ ꯂꯥꯡꯕ ꯌꯥꯗꯕꯅꯤꯀꯣ
ꯑꯝꯇꯥ ꯂꯥꯉꯛꯀꯅꯣ ꯑꯝꯇ ꯆꯠꯂꯣ ꯅꯠꯇꯦ ꯁꯤ ꯌꯥꯝ ꯑꯔꯨꯕ ꯑꯃꯅ ꯑꯩ ꯍꯌꯦꯡ ꯍꯥꯏꯒꯦ
ꯆꯥꯛ ꯆꯥꯗ꯭ꯔꯤꯕꯣ ꯀꯩꯅꯣ
ꯆꯥꯛ ꯆꯥ ꯇꯔꯦꯕ ꯃꯤꯁꯤꯅ ꯍꯜꯂꯛꯄ ꯏꯕꯨꯡꯉꯣ ꯁꯤꯉꯣ
ꯎꯝ
ꯅꯣꯏ ꯋꯥꯆꯤꯟ ꯁꯥ ꯇꯉꯁꯤꯔꯥ
ꯋꯤꯔꯇꯣ ꯑꯩꯈꯣꯏ ꯃꯥ ꯉꯥꯁꯥꯏ ꯀꯨꯏꯅꯕꯨꯗꯤ ꯁꯥꯗ꯭ꯔꯦ ꯃꯩ ꯃꯨꯠꯇꯅ ꯑꯉꯥꯡꯗꯨ ꯁꯦꯝꯗꯣꯛꯈ꯭ꯔꯄꯁꯨ ꯈꯪꯗ꯭ꯔꯦ ꯆꯥꯛꯈꯨꯝꯗꯣ ꯇꯨꯏꯁꯟ ꯇꯧꯋꯏꯅ ꯍꯥꯏꯕꯨꯡ ꯉꯁꯥꯏ
ꯃꯩ ꯃꯨꯠꯇꯦ ꯉꯁꯤꯗꯤ
ꯑꯩꯈꯣꯏꯗꯤ ꯃꯩ ꯃꯨꯅꯤ ꯉꯁꯥꯏꯗꯒꯤꯅꯦ ꯃ ꯃꯨ ꯂꯥꯛꯄꯗꯤ ꯄꯨꯡ ꯑ ꯍꯧꯖꯤꯛꯄꯨꯗꯤ ꯂꯥꯛꯑꯦ ꯄꯨꯡ ꯇꯔꯨꯛ
ꯍꯜꯂꯣ ꯁꯤꯗ ꯐꯣꯟ ꯋꯥꯔꯤ ꯁꯥꯟꯅꯕꯁꯦ ꯑꯁꯣꯝꯒꯤ ꯐꯣꯟ ꯆꯨꯝꯅꯒꯤꯗ ꯂꯥꯛꯄꯗꯨꯣ ꯈꯪꯒꯗ꯭ꯔꯥ ꯊꯣꯜꯂꯝꯃꯣꯏꯕꯨ
ꯈꯪꯅꯤ ꯌꯥꯔꯦ ꯑꯗꯨꯒꯤ ꯃꯔꯝꯗ ꯁꯥꯟꯅꯔꯣꯝ ꯆꯁꯦ ꯑꯗꯨ ꯑꯣꯏꯔꯁꯨ ꯑꯦ ꯀꯩꯅꯣꯝ ꯆꯥꯛꯈꯨꯝꯗ ꯋꯥꯜꯣꯝ ꯇꯥꯏꯗ ꯑꯩꯈꯣꯏ ꯆꯥꯛꯈꯨꯝꯗꯔ
ꯑꯣ ꯅꯣꯏ ꯅꯣꯏ ꯁꯣꯏꯅꯥꯎꯅꯤꯗꯨꯣ ꯇꯨꯝꯗ꯭ꯔꯤꯕꯣ
ꯑꯉꯥꯡꯁꯥꯛꯅꯤꯁꯦ ꯇꯨꯝꯗ꯭ꯔꯤꯕꯣ
ꯍꯥꯥ
ꯑꯩꯈꯣꯏ ꯑꯍꯣꯔꯥ
ꯑꯥ
ꯨꯑꯥ ꯑꯕꯨꯏ ꯑꯕꯨꯡꯉ ꯇꯨꯝꯗ꯭ꯔꯤꯗ ꯃꯥꯗꯣ ꯆꯥꯛ ꯆꯥꯔꯝꯈꯤꯗꯧ ꯃꯥꯂꯦ
ꯃꯥꯒꯤꯁꯨ ꯍꯥꯞꯄ꯭ꯔꯥ
ꯀꯌꯥ
ꯁꯤꯁ ꯃꯥꯥ ꯆꯍꯥꯄꯔꯥꯕ
ꯍꯥꯞꯇꯕꯅꯤ ꯑꯩꯅ ꯍꯥꯞꯄꯣꯅ ꯍꯥꯏꯕꯅꯤ ꯃꯥꯁꯨ ꯍꯥꯞꯀꯦꯅꯤ ꯍꯥꯏꯕꯅꯤ ꯑꯗꯣ ꯎ ꯁꯤ ꯋꯥꯔꯤꯁꯦ ꯇꯣꯏꯁꯦ ꯁꯤꯗꯗꯤ
ꯎ ꯝ ꯃꯁꯀꯤꯃꯑꯣꯟꯂꯣ
ꯃꯥꯅꯦ
ꯃꯉꯥ ꯂꯩꯕꯤꯗꯨꯣ ꯊꯕꯛ ꯑꯗꯨꯝ ꯆꯠꯂꯦ ꯍꯥꯏꯕ꯭ꯔꯣ
ꯑꯗꯣ ꯎꯗ꯭ꯔꯦꯗ ꯍꯧꯖꯤꯛꯇꯤ
ꯊꯕꯥꯛ ꯆꯗꯤ ꯍꯥꯏꯦꯕ ꯍꯥꯏꯦꯕ
ꯑꯗꯨꯅꯦ ꯍꯥꯏꯖꯤ ꯈꯪꯗꯦ ꯍꯥꯏꯕ ꯑꯩꯁꯨ ꯄꯥꯎꯗꯣ ꯄꯥꯛ ꯐꯥꯎꯅꯗꯦꯕ ꯃꯥꯒ ꯁꯅꯥꯇꯗ
ꯍꯅꯥꯖꯤꯌꯥ
ꯑꯥ ꯅꯍꯥꯟꯁꯨ ꯍꯥꯏꯩꯅꯧ ꯍꯦꯛ ꯄꯨꯒꯦ ꯍꯥꯏ ꯑꯗꯨꯝ ꯀꯥꯎꯕꯗꯝ ꯄꯨꯗ꯭ꯔꯦ
ꯑꯩꯅꯁꯕꯅꯤ ꯋꯥꯅꯤꯍꯦ
ꯃꯤ ꯃꯦꯟꯖꯗꯕ ꯍꯦꯕ ꯇꯥꯏꯅ
ꯅꯕꯣꯛ ꯑꯣꯏꯗ ꯅꯪ ꯅꯕꯣꯏꯒꯤꯗ ꯎ ꯀꯩꯅꯣ ꯇꯧꯗ꯭ꯔꯤꯕ ꯆꯠꯂꯨꯗ꯭ꯔꯤꯕ ꯐꯥꯔꯝꯗ
ꯆꯠꯂꯦ ꯅꯍꯥꯟ ꯁ꯭ꯋꯇꯤꯅꯦ ꯑꯩꯅꯦ ꯁ꯭ꯋꯇꯤꯅꯦ ꯃꯉꯥꯟꯅꯕꯤꯒ ꯇꯧꯔ ꯆꯠꯂꯅꯦ ꯑꯩꯈꯣꯏꯃꯒ ꯑꯩꯣꯏꯕꯥꯒ ꯇꯧꯔꯒ
ꯀꯔꯤꯗꯤ
ꯒꯥꯔꯤ ꯑꯩꯈꯣꯏꯗꯧ ꯑꯣꯏꯒꯦꯔ ꯒꯥꯔꯤꯗ
ꯍꯥꯥ
ꯑꯈꯣꯏꯗꯥ ꯍꯣꯏ ꯒꯥꯔꯤꯗ
ꯎꯝ ꯗꯑꯒ ꯄꯄꯥꯈꯣꯏꯒꯤꯗꯔ
ꯑꯥ ꯊꯥꯏꯅ ꯊꯥꯏꯅꯒꯤ ꯇꯥꯏꯞꯇ ꯄꯥꯡꯒꯩ ꯈꯨ ꯆꯥꯎꯗꯨꯗꯤ ꯆꯥꯎꯗ꯭ꯔꯦꯗ
ꯑꯩ ꯑꯝꯇ ꯆꯠꯇ꯭ꯔꯤ ꯍꯥꯏꯕ
ꯆꯠꯂꯦ ꯈ ꯅꯨꯡꯕꯨꯗꯤ ꯅꯨꯡꯉꯥꯏꯕ ꯑ ꯅꯈꯥꯕꯨ ꯑꯦ ꯀꯩꯅꯣꯅꯦ ꯑꯝꯇ ꯆꯠꯇ꯭ꯔꯥ ꯍꯥꯏꯁꯦ
ꯑꯩ ꯑꯃꯇ ꯆꯠꯇ꯭ꯔꯤ ꯈꯪꯕꯨꯗꯤ ꯈꯪꯉꯦꯕꯀꯣ ꯑꯗꯨꯏꯁꯨ ꯌꯥꯝ ꯌꯥꯝꯅ ꯀꯥ ꯍꯦꯟꯅ ꯆꯠ ꯑꯝꯇ ꯕꯥꯆꯧ ꯍꯣꯏ ꯂꯧꯕꯒ ꯆꯠꯇ꯭ꯔꯤ ꯍꯥꯏꯕ ꯑꯩ ꯑꯝꯇ ꯍꯥꯏꯗꯤ ꯃꯣꯏ ꯖꯒꯥꯗꯨꯕꯨꯗꯤ ꯈꯪꯉꯦꯕ ꯏꯩꯅꯝꯃꯇꯣꯝꯕꯤ ꯍꯣꯏꯒꯤ ꯖꯒꯥꯅꯦ ꯍꯥꯏꯕꯗꯣ ꯃ ꯃ ꯍꯥꯏꯕꯗꯨ
ꯎꯝ ꯑꯗꯨꯝ ꯎꯝ ꯀꯩꯅꯣ ꯇꯧꯋꯦ ꯆꯤꯜꯗ꯭ꯔꯦꯟ ꯍꯣꯝ ꯂꯩꯗꯅ ꯑꯗꯨꯒꯤ ꯍꯦꯛ ꯅꯥꯀꯟꯗ ꯑꯗꯨꯝ ꯂꯩ ꯂꯩꯔꯒ ꯃꯐꯝꯗꯟꯅ ꯍꯥꯏ ꯄꯨꯈ꯭ꯔꯤꯁꯨ ꯇꯧꯋꯦ ꯃꯅꯤꯡꯗ ꯄꯨꯈ꯭ꯔꯤ ꯑꯆꯧꯕ ꯑꯃ ꯂꯩ ꯂꯩꯔꯃꯤ
ꯎꯝ ꯑꯩ ꯆꯥ ꯉꯔꯥꯡ ꯂꯍꯧꯕ ꯃꯥꯜꯂꯦ ꯉꯁꯤꯗꯤ ꯂꯦꯛꯇ꯭ꯔꯥ
ꯀꯅꯥꯅꯣ ꯎꯆꯥꯥꯗꯤ ꯑꯕꯤꯔꯣ
ꯃꯣꯔꯁ ꯑꯝꯇ ꯂꯥꯛꯇ꯭ꯔꯣ ꯃꯣ ꯑꯁꯦ
ꯀꯩꯕꯥ
ꯉꯔꯥꯡ ꯂꯥꯛ ꯉꯔꯥꯡꯂ ꯂꯥꯛꯇꯦ ꯍꯥꯏꯕꯗꯨꯁꯨ ꯂꯥꯛꯇꯦ ꯍꯥꯏꯕꯗ
ꯆꯥꯏꯖꯣ ꯆꯥꯏꯖꯣ ꯂꯥꯛꯑꯦ ꯎꯝ ꯆꯥꯏꯖꯣꯂꯛꯑꯦ
ꯑꯣꯂꯄ ꯉꯥꯄꯂꯀꯦ
ꯃꯣꯏꯔꯣ ꯁꯚꯦꯟ ꯍꯟꯗ꯭ꯔꯦꯠ
ꯇ ꯃꯤ ꯇ ꯃꯤꯁꯤꯗꯨꯗꯤ
ꯂꯤꯁꯤꯡ ꯑꯃ ꯂꯧꯏ
ꯎꯝꯗ ꯑꯗꯨꯝ ꯄꯤꯔꯛꯏ ꯅꯪ ꯑꯉꯥꯡ ꯅꯨ ꯅꯤꯄꯥ ꯂꯨꯄꯥ ꯂꯤꯁꯤꯡ ꯇꯧꯔꯛꯇ꯭ꯔ ꯂꯥꯛꯏꯅꯦꯕ ꯁꯥꯡꯕꯗꯒꯤ ꯅ ꯑꯗꯨꯃꯩ ꯆꯥꯡꯅ ꯄꯤꯔꯛꯇꯕ
ꯑꯥ ꯃꯪ ꯃꯇꯥꯡ ꯐꯖꯅ ꯄꯤꯗꯕꯅꯤꯅꯅꯦ ꯑꯃ ꯇꯨꯡꯁꯤꯟꯐꯝꯝ ꯈꯪꯗꯕꯗꯣ ꯈꯪꯕ꯭ꯔꯥ
ꯑꯩꯅ ꯅꯪ ꯅꯍꯥꯟ ꯍꯥꯏꯕꯗꯥ ꯇꯧꯔꯕ
ꯀꯔꯝꯝꯕꯅ ꯍꯥꯏꯖ
ꯄꯩꯁꯥꯗꯣ ꯑꯩꯅ ꯍꯥꯏꯕꯗ ꯇꯧ ꯍꯥꯏꯕ ꯑꯗꯨꯅ ꯐꯅ ꯍꯥꯏꯕ ꯅꯃꯥ ꯅꯃꯥꯗꯁꯨ ꯍꯥꯏꯌꯣ ꯄꯩꯁꯥ ꯍꯥꯏꯔꯤꯕꯁꯤꯡꯗꯣ ꯂꯣꯏꯅ ꯍꯥꯡꯗꯣꯛꯑꯣ ꯌꯦꯡꯉꯣ ꯀꯌꯥ ꯂꯩꯒꯦꯗꯣ ꯑꯗꯨꯗꯨꯒ ꯑꯣꯏꯅ ꯑꯗꯨꯅ ꯐꯅꯤ ꯍꯥꯏꯕ ꯏꯆꯦ ꯉꯥꯏꯁꯦ ꯄꯪꯒꯅꯨ ꯆꯞ ꯃꯥꯟꯅꯩ ꯅꯪꯅ ꯈꯜꯂꯣꯕ ꯅꯪꯅ ꯍꯌꯦꯡ ꯆꯍꯤ ꯑꯅꯤꯒꯤ ꯃꯇꯨꯡꯗ ꯂꯨꯄꯥ ꯂꯥꯛ ꯑꯃ ꯑꯅꯤ ꯂꯩꯔꯝꯃꯦꯅ ꯈꯜꯂꯣ ꯃꯇꯝꯗ ꯁꯅꯥ ꯂꯨ ꯂꯥꯛ ꯂꯤꯁꯤꯡ ꯑꯃꯨꯝ ꯍꯨꯝꯗ꯭ꯔꯥ ꯄꯤ ꯌꯥꯡꯈꯩ ꯌꯥꯡꯈꯩ ꯑꯁꯤ ꯌꯥꯡꯈꯩ ꯌꯥꯎꯔꯕꯅꯦ ꯁꯚꯦꯟꯇꯤ ꯑꯩꯇꯤ ꯑꯗꯨ ꯄꯤ ꯁꯅꯥꯁꯤ ꯂꯥꯛ ꯑꯅꯤ ꯂꯩꯅ ꯀꯩꯁꯨ ꯅꯪ ꯂꯦꯞ ꯌꯥ꯭ꯔ ꯆꯞ ꯃꯥꯟꯅꯗ꯭ꯔꯥ ꯍꯧꯖꯤꯛ ꯂꯦꯞꯍꯧꯔꯕꯗꯤ ꯅꯪ ꯑꯗꯨꯝ ꯄꯩꯁꯥꯗꯣ ꯅꯪꯒꯤ ꯄꯣꯠꯇꯠꯇꯣ ꯑꯗꯨꯝ ꯊꯝꯕꯅꯦ ꯍꯥꯏꯕ ꯇꯨꯡꯁꯤꯟꯕꯁꯦ ꯀꯥꯟꯅꯔꯒꯁꯨ ꯄꯣꯠꯁꯤꯗꯤ ꯁꯅꯥ ꯅꯨꯨꯄꯥꯁꯤ ꯅꯨꯄꯤꯅ ꯑꯗꯨꯝ ꯄꯨꯗꯣꯏ ꯂꯩꯔꯕꯅꯤꯗꯅ ꯁꯤꯤꯗꯣ ꯍꯥꯏꯕꯅꯦ ꯑꯗꯨꯅ ꯑꯗꯨꯝ ꯁꯅꯥꯅ ꯁꯤꯕꯁꯨ ꯆꯞ ꯃꯥꯟꯅꯗ꯭ꯔꯣ ꯑꯩꯩꯁꯅ ꯑꯗꯨ ꯇꯪꯅ ꯇꯑ ꯀ ꯑꯗꯨ ꯑꯗꯨꯅꯦ ꯅꯪ ꯏꯁꯥꯗ ꯂꯨꯄꯥ ꯀꯌꯥꯃꯨꯛ ꯂꯩꯔꯝꯅꯣ ꯌꯦꯡꯊꯣꯛ ꯂꯥꯛꯑꯝꯃꯨꯛ ꯌꯥꯎꯔꯝꯒꯗ꯭ꯔꯥ ꯅꯪ ꯄꯩꯁꯥ ꯑꯇꯣꯞꯄ ꯅꯕꯣꯛꯇꯁꯨ ꯈꯔ ꯂꯩꯗꯤꯦ ꯍꯥꯏ ꯅꯪ ꯄꯩꯁꯥ ꯈꯔ ꯑꯗꯨꯗꯣ ꯇꯧꯔꯒ ꯑꯗꯨꯝꯅꯥ ꯂꯤꯁꯤꯡ ꯀꯨꯟꯇꯔꯦꯠ ꯀꯨꯟꯅꯤꯄꯥꯜ ꯄꯤ ꯍꯥꯏꯕꯅꯦꯕ ꯁꯦꯀꯦꯟꯗꯣ
ꯎꯝ ꯀꯩꯅꯣ ꯑꯀꯥꯏꯕꯗ
ꯑꯣꯏꯗ ꯐꯤꯖꯗ ꯊꯥꯒꯠꯄꯗꯣ ꯑꯗꯨ ꯅꯪꯒꯤ ꯃꯃꯥ ꯆꯠꯂꯝ ꯃꯃꯥꯏꯅ ꯍꯩꯁꯤꯡꯉꯤꯅꯦ ꯑꯩꯈꯣꯏꯗꯒꯤ ꯁꯨꯝ ꯑꯩꯈꯣꯏꯅ ꯍꯥꯏꯕ ꯌꯥꯏ ꯑꯗꯨꯗꯒꯤ ꯑꯗꯨꯝ ꯌꯦꯡꯉꯒ ꯀꯃꯥꯏ ꯇꯧꯔꯁꯤ ꯀ ꯑꯣꯏꯗꯅ ꯑꯣꯠꯇꯣ ꯅꯪ ꯁꯨꯝ ꯀꯨꯏꯁꯜꯂ ꯊꯝꯃꯨꯔꯒꯅꯦ ꯀꯔꯤꯝ ꯀꯥꯟꯅꯔꯣꯏ ꯍꯥꯏꯕ ꯀꯥꯟꯅꯔꯣꯏ ꯍꯥꯏꯕꯗꯤ ꯄꯩꯁꯥꯗꯣ ꯑꯣꯟꯊꯣꯛꯄ ꯅꯠꯇ꯭ꯔꯒ ꯁꯥꯟꯅꯕ ꯅꯠꯇꯗꯤꯅꯦ
ꯃꯥꯥꯟ ꯑꯩꯁꯨ ꯑꯗꯨꯅꯦ ꯑꯩ ꯉꯁꯥꯏ ꯍꯪꯈꯤ ꯍꯥꯏꯕ ꯄꯩꯁꯥꯗꯣ ꯉꯁꯥꯏ ꯍꯪꯈꯤꯕ ꯑꯥ
ꯀꯅꯥꯅꯣ
ꯃꯤꯉꯣꯟꯗ
ꯍꯪ ꯄꯏꯖꯒꯦꯩꯅꯣ
ꯍꯥꯏꯗꯤ ꯀꯃꯥꯏ ꯀꯃꯥꯏꯅ ꯀꯌꯥ ꯀꯌꯥ ꯑꯣꯏꯕ ꯈꯣꯠꯄ ꯑꯗꯨꯃꯥꯏꯅ ꯍꯪꯈꯤꯕꯅꯦꯕ
ꯃꯥ ꯂꯩꯕ ꯀꯩ ꯍꯥꯄꯦ
ꯎꯝ ꯃꯣꯏꯗꯁꯨ ꯍꯪꯉꯤꯉꯦ ꯑꯗꯣ ꯇꯣꯞ
ꯑꯗ ꯑꯩꯗꯤ ꯍꯪꯃꯟꯗꯅꯤ ꯀꯥꯏ ꯍꯥꯏꯕ ꯅꯍꯥꯟ ꯑꯃꯨꯛ ꯑꯃꯨꯛ ꯍꯪꯉꯒ ꯁꯨꯝ ꯂꯦꯞꯇꯕꯗꯣ ꯃꯤꯅ ꯀꯩꯅꯣꯝ ꯈꯜꯂꯗꯅ ꯂꯣꯏ ꯑꯗꯨꯝ ꯅꯃꯥꯟꯅꯕꯤꯅ ꯑꯗꯨꯝ ꯁꯨꯝ ꯄꯨꯅꯩꯗꯅ
ꯍꯣꯏ ꯑꯗꯩ ꯑꯇꯣꯞꯄꯗꯁꯨ
ꯁꯦꯀꯦꯟ ꯁꯦꯀꯦꯟ ꯑꯣꯏꯅ ꯂꯧꯔꯁꯨ ꯌꯥꯏ ꯁꯦꯀꯦꯟꯗ ꯈꯨꯇꯣꯞ ꯑꯍꯨꯝ ꯃꯔꯤ ꯁꯟ ꯑꯍꯨꯝ ꯃꯔꯤ ꯂꯦꯞꯄ ꯀꯣꯟꯅꯅꯦꯕ ꯅꯪ ꯍꯥꯏꯋꯥꯏꯗ ꯅ ꯅꯪ ꯄꯩꯁꯥꯗ ꯌꯥꯝꯃꯦꯕ ꯑꯗꯨꯝ
ꯑꯝ ꯑꯗꯨꯗ ꯑꯩꯈꯃꯥꯏꯅ ꯑꯗꯨꯗ ꯑꯃꯨꯛ ꯍꯥꯏꯗꯤ ꯈꯔ ꯑꯁ ꯄꯩꯁꯥꯔꯤꯦ ꯀꯣ ꯊꯣꯡꯖꯅꯅ ꯀꯩꯣꯗ ꯍꯥꯏꯗꯤ ꯑꯗꯨꯝ ꯌꯥꯏ
ꯇꯨꯡꯁꯤꯟ ꯚꯥꯏ ꯁꯅꯥ ꯆ ꯃ ꯅꯗ꯭ꯔꯣ
ꯑꯗꯨꯅꯦ ꯍꯥꯏꯁꯤ ꯑꯗꯣ ꯍꯥꯏꯗꯤ ꯇꯨꯏꯁꯟ ꯄꯩꯁꯥꯗꯨꯗ ꯆꯥꯡ ꯅꯥꯏꯔꯗꯤ ꯑꯗꯨꯝ ꯊꯥ ꯊꯥꯒꯤ ꯈꯤꯇꯪ ꯈꯤꯇꯪ ꯑꯣꯏꯔꯁꯨ ꯑꯗꯨꯝ ꯉꯝꯅꯤꯗꯅ ꯑꯗꯣ ꯍꯥꯏꯗꯤ ꯆꯥꯡꯗꯣ ꯅꯥꯏꯗꯕꯅꯤꯅ ꯉꯝꯗꯕꯗꯣ ꯈꯕ꯭ꯔꯥ ꯍꯥꯏꯗꯤ ꯆꯥꯅꯤꯡ ꯆꯥꯅꯤꯡꯕꯨ ꯑꯣꯏꯔꯣ ꯆꯥꯅꯤꯡ ꯑꯅꯤꯕꯨ ꯑꯣꯏꯔꯣ ꯁꯨꯝ ꯂꯩꯗꯅ
ꯑꯗ ꯍꯥꯟꯅꯒꯤ ꯑꯔꯩꯕꯗ ꯍꯥꯟꯅ ꯂꯦꯞꯁꯜꯂꯛꯑꯅꯤꯅꯦ ꯍꯥꯟꯅꯒꯤ ꯑꯔꯩꯕꯗꯨ ꯂꯦꯞꯄ ꯀꯥꯟꯗ ꯉꯝꯃꯛꯀꯗꯕꯅꯤ
ꯍꯣꯏꯅꯦ ꯑꯗꯨꯕꯨꯗꯤ ꯇꯧꯒꯦ ꯇꯧꯔꯨꯅꯤ
ꯍꯥꯏꯔꯤꯕ ꯏꯁꯩꯥꯗꯣ ꯀꯧꯇꯥꯛ ꯐꯧꯒ ꯁꯨꯝ ꯌꯥꯎꯔꯒ ꯊꯝꯕꯗꯨꯗꯗꯤ ꯃꯆꯥ ꯄꯣꯛꯊꯣꯔꯛꯇꯦꯗꯅ ꯅꯪꯅ ꯍꯥꯞꯆꯤꯜꯂ ꯊꯜꯂꯛꯄꯩ ꯋꯥꯅꯤꯅ ꯍꯥꯆꯤꯂ ꯇꯣꯛꯇꯣꯏꯅꯤꯗꯅ ꯁꯅ ꯑꯐꯪꯕ ꯄꯣꯠ ꯑꯃ ꯂꯦꯞꯁꯤꯜꯂꯔꯒꯗꯤ ꯍꯦꯛ ꯑꯐꯪꯕ ꯄꯣꯠꯇꯨꯅ ꯄꯩꯁꯥ ꯚꯦꯂꯨꯗꯨ ꯑꯗꯨꯝ ꯃꯡꯉꯛꯑꯅꯤ ꯀꯥꯏꯊꯣꯛꯑꯁꯨ ꯌꯥꯔꯦ ꯅꯪꯒꯤ ꯑꯣꯏꯖꯔꯁꯨ ꯌꯥꯗ꯭ꯔꯥ ꯅꯪ ꯅꯪꯒꯤ ꯑꯣꯏꯣꯏ ꯨꯅꯤ ꯋꯥꯄꯣꯠꯇꯣ
ꯃꯥꯅꯦ ꯑꯣꯏꯁꯨꯅꯤ ꯑꯗꯨꯕꯨꯗꯤ
ꯑꯗꯨꯏ ꯋꯥꯅꯤꯗ ꯑꯩꯅ ꯍꯥꯏꯗꯤ ꯅꯪꯅ ꯑꯗꯨꯅ ꯑꯗꯨꯝ ꯅꯪ ꯁꯟ ꯂꯨꯄꯥ ꯂꯤꯁꯤꯡ ꯂꯨꯄꯥ ꯂꯥꯛꯑ ꯑꯃ ꯌꯥꯎꯔꯝꯃꯦꯅ ꯈꯜꯂꯁꯤꯅꯦ ꯁꯟꯃꯗꯤ ꯃꯉꯥꯒꯤ ꯂꯤꯛ ꯑꯃ ꯑꯗꯨꯝ ꯁꯥ ꯌꯥꯗꯣꯏ ꯅꯠꯇ꯭ꯔꯥ
ꯃꯥꯅꯦ
ꯍꯥꯏꯗꯤ ꯁꯦꯀꯦꯟꯗ ꯑꯀꯥꯏꯕꯗ ꯂꯨꯄꯥ ꯂꯥꯛ ꯂꯤꯁꯤꯡ ꯀꯨꯟꯇꯔꯦꯠ ꯀꯨꯟ ꯅꯤꯄꯥꯥꯟꯒꯤ ꯑꯗꯨꯝ ꯁꯦꯀꯦꯟꯗ ꯑꯗꯨꯝ ꯀꯥꯏꯅꯕ ꯈꯣꯠꯅꯕ ꯐꯪꯗ ꯑꯍꯕ ꯌꯥꯎꯗꯦꯕꯤꯗꯌꯥ
ꯑꯗꯨꯗ ꯅꯪ ꯀꯥꯎ ꯀꯥ ꯑꯗꯨ ꯅꯪ ꯑꯗꯨꯗꯣ ꯅꯪꯒꯤꯗꯤ ꯀꯔꯝ ꯀꯥꯟ ꯇꯥꯔꯒꯦ
ꯀꯩ ꯇꯥꯕ ꯍꯥꯏꯁꯦ ꯀꯩꯅꯣ ꯏꯆꯝ ꯆꯥꯏ ꯈꯪꯗꯦ ꯃꯊꯥꯝꯁꯦ ꯑꯗꯨꯕꯨ ꯍꯥꯏꯔ ꯅꯣꯏ ꯍꯪꯗ ꯁꯥꯡ ꯇꯗ
ꯇꯥꯥꯟꯕꯤ ꯂꯩꯅ
ꯄꯩꯁꯥꯗ ꯇꯥꯟꯗꯤ ꯇꯥꯟ ꯇ ꯄꯩꯁꯥꯗꯅꯤ ꯍꯥꯄꯠꯇꯤꯕꯦꯝꯃ ꯄꯩꯁꯥ ꯉꯥꯛꯇꯅꯦ ꯑꯗꯩ ꯁꯨꯝ ꯃꯤꯅꯦ ꯍꯥꯏꯕꯅꯦꯕ ꯍꯪꯕ꯭ꯔꯥ ꯑꯩ ꯏꯁꯥ ꯃꯇꯤꯛ ꯆ ꯆꯥꯎꯕꯅ ꯐꯩ ꯍꯥꯏꯕ ꯁꯝꯁ ꯑꯣꯄꯣꯔꯆꯨꯅꯤꯇꯤ ꯍꯥꯏ ꯇꯣꯏꯁ ꯂꯥꯛꯄꯣꯠꯇꯦ ꯍꯥꯏꯕꯕ
ꯃꯥꯅꯦ ꯍꯣꯏ ꯍꯣꯏ ꯑꯗꯨꯗꯤ ꯑꯩ ꯀꯩꯅꯣ ꯇꯧꯔꯒꯦ ꯊꯝꯅꯕ ꯇꯧꯔꯒꯦ
ꯎꯝ ꯊꯝꯃꯣ ꯊꯝꯃꯣ
ꯍ ꯊ ꯊꯪꯗ
ꯎꯝ